ꯍꯜꯂꯣ
ꯍꯥꯏꯕ꯭ꯔꯣ
ꯇꯥꯏ ꯇꯥꯏ
ꯅꯤꯉꯥꯛ ꯆꯠꯄ꯭ꯔꯥ
ꯎꯝ ꯆ ꯆꯠ ꯍꯖ ꯇꯥꯏ
ꯎꯝ ꯇꯔꯅꯣ
ꯎꯝ ꯑꯩ ꯏꯁꯇꯣꯔꯤꯑꯣ ꯑꯃ ꯍꯥꯏꯔꯛꯒꯦꯀꯣ ꯇꯥꯔ
ꯑꯩ ꯍꯥꯏꯔꯛꯑꯣ
ꯎꯝ ꯁꯤꯁꯤꯡꯒꯀꯣ
ꯑꯥ
ꯏꯁꯇꯣꯔꯤꯗꯨꯒꯤ ꯍꯦꯠꯂꯥꯏꯟꯗꯣ ꯏꯁꯤꯡꯒ ꯃꯩꯒ ꯎꯝ ꯏꯁꯤꯡꯒ ꯃꯩ ꯑꯁꯦ ꯑꯥ ꯅꯣꯡꯃꯗꯤ ꯏꯁꯤꯡꯒ ꯃꯩꯒꯁꯦ
ꯎꯝ
ꯏꯁꯤꯡꯒ ꯃꯩꯒ ꯃꯣꯏ ꯑꯅꯤꯁꯦ ꯈꯟꯅꯔꯕ ꯆꯥꯎꯅ ꯈꯟꯅꯔꯕ
ꯎꯝ
ꯑꯦ ꯏꯁꯤꯡ ꯏꯁꯤꯡꯒ ꯃꯩꯒ ꯈꯟꯅꯅꯕꯒꯤꯀꯣ ꯃꯔꯝꯁꯤꯗꯤ ꯈꯪꯉꯕ ꯑꯁꯤꯅꯦꯕ ꯏꯁꯤꯡꯅ ꯍꯥꯏꯌꯦꯀꯣ
ꯎꯝ
ꯎ ꯏꯁꯤꯡꯁꯤꯅ ꯍꯥꯏꯕ ꯑꯩ ꯅꯠꯇ꯭ꯔꯗꯤ ꯁꯪꯁꯥꯔꯁꯦ ꯍꯤꯡꯕ ꯉꯝꯃꯣꯏ ꯍꯥꯏꯔꯤꯕ
ꯎꯝ
ꯑꯗꯨꯗꯒꯤ ꯃꯩꯁꯤꯅꯕꯨꯨꯛ ꯍꯥꯏꯩꯕ ꯑꯩꯅꯠꯇꯗꯤ ꯁꯪꯁꯥꯔꯁꯦ ꯍꯤꯡꯕꯅ ꯑꯗꯨ ꯏꯁꯤꯡꯅ ꯍꯥꯏꯕꯀꯣ ꯑꯩ ꯈ꯭ꯋꯥꯏꯗꯒꯤ ꯍ ꯑꯩꯈꯣꯏꯗꯒꯤ ꯀꯜꯂꯤ ꯍꯥꯏꯕ ꯑ ꯏꯁꯤꯡꯁꯦ ꯍꯥꯏꯕ ꯑꯩꯈꯣꯏꯒꯤ ꯁꯪꯁꯥꯔꯁꯦ ꯁꯪꯁꯥꯔꯁꯤꯒ ꯂꯩꯔꯤꯕ ꯎꯝ ꯀꯅꯥ ꯑ ꯍꯨꯏ ꯏꯁꯤꯡ ꯆꯅꯥꯏꯕ ꯑꯩꯈꯣꯏ ꯁꯪꯁꯥꯔꯁꯤꯗ ꯂꯩꯔꯤꯕ ꯑꯦꯅꯤ ꯖꯤꯕ ꯀꯣ
ꯎꯝ ꯎꯝ
ꯖꯤꯕꯄꯅ ꯃꯀꯣ
ꯎꯝ
ꯑꯩ ꯑꯩ ꯅꯣꯡꯃꯇ ꯐꯪꯗꯕꯗꯀꯣ
ꯎꯝ
ꯀꯩꯅꯣ ꯇꯧꯅꯤ ꯎꯝ ꯁꯤꯒꯅꯤ ꯑꯋꯥꯕ ꯇꯥꯅꯤ ꯍꯥꯏꯕ
ꯎꯝ
ꯑ ꯃꯗꯤꯀꯣ
ꯎꯝ
ꯑꯗꯨꯩ ꯃꯩꯁꯤꯅ ꯑꯃꯨꯛ ꯁꯥꯎꯒꯠꯂꯛꯑꯦꯅꯦ
ꯎꯝ
ꯑꯩꯁꯦ ꯀꯩꯁꯨ ꯅꯠꯇꯕꯒꯤ ꯇꯥꯏꯞꯇ ꯀꯥꯏ ꯑꯗꯨꯃꯥꯏꯅ ꯁꯥꯎꯒꯠꯂꯑꯦ ꯑꯦ ꯃꯩꯅ ꯃꯩꯅ ꯑꯃ ꯍꯥꯏꯩꯔꯦ
ꯎꯝ
ꯑꯩ ꯅꯠꯇ꯭ꯔꯗꯤ ꯀꯩꯅꯣꯁ ꯑꯩꯈꯣꯏꯒꯤ ꯑꯁꯥꯕꯁꯦ ꯌꯥꯎꯗ꯭ꯔꯗꯤ ꯑꯩꯈꯣꯏꯒꯤ ꯁꯪꯁꯥꯔꯒꯤꯀꯣ
ꯎꯝ
ꯑ ꯑꯩꯈꯣꯏꯒꯤ ꯁꯪꯁꯥꯔꯒꯤ ꯎ ꯋꯥ ꯍꯧꯔꯤꯕ ꯑꯗꯨꯒꯗꯤ ꯑꯩꯈꯣꯏ ꯃꯤ ꯃꯤ ꯋꯥꯡꯈꯠꯂꯛꯏꯕ ꯑꯗꯨꯗꯒꯤ ꯃꯤ ꯇꯦꯛꯀꯠꯂꯤꯕ ꯑꯁꯤꯁꯦ ꯃꯩꯅꯤꯅ
ꯎꯝ
ꯌꯥꯎꯗꯗꯤ ꯌꯥꯗꯦꯅ ꯑꯁꯤ ꯍꯥꯏꯌꯦꯕ ꯈꯪꯝꯕ
ꯎꯝ
ꯑꯅꯉꯗꯤ ꯎꯝ ꯌ꯭ꯋꯨꯝ ꯃꯩꯅ ꯏꯁꯤꯡ ꯉꯥꯏꯔꯦ ꯎꯕ ꯅꯪꯅ ꯅꯪꯅ ꯌꯥꯝ ꯁꯥꯕ ꯇꯥꯔꯗꯤ ꯁꯪꯁꯥꯔꯁꯦ ꯆꯥꯛꯊꯦꯛꯇꯣꯏ ꯇꯧꯏ ꯑꯩꯗꯤꯗꯤ ꯑꯩꯗꯤ ꯃꯤꯃꯥꯟꯗ ꯃꯤꯒꯤ ꯈꯧꯔꯥꯡꯕ ꯐꯪꯍꯜꯂꯤ ꯑꯗꯨꯒꯤꯗꯤ ꯃꯤꯒꯤ ꯃꯤꯉꯣꯟꯗ ꯏꯪꯍꯜꯂꯤ ꯃꯤꯉꯣꯟꯗ ꯑꯁꯥꯕ ꯄꯤꯗꯦ ꯍꯥꯏꯕ ꯑꯗꯨꯒꯤꯗꯤ ꯃꯩꯁꯤꯅ ꯑꯃꯨꯛ ꯍꯥꯏꯔꯦ ꯅꯪꯅ ꯅꯪ ꯅꯪꯒꯤ ꯃꯨꯠ ꯆꯥꯎꯔꯛꯑꯗꯤ ꯏꯁꯤꯡꯗꯣ ꯆꯥꯎꯔꯛꯑꯗꯤ ꯃꯤꯉꯣꯟꯗ ꯑꯋꯥꯕ ꯄꯤ ꯑꯗꯨꯗꯩꯗꯤ ꯃꯤꯒꯤ ꯌꯨꯝ ꯊꯨꯒꯥꯏ ꯃꯤꯒꯤ ꯌꯨꯝꯗꯣ ꯃꯥꯡꯍꯜꯂ ꯌꯥꯏꯕ
ꯎꯝ
ꯑꯗꯨꯅꯦꯗꯦ ꯑꯗꯨꯒꯤꯗꯤꯀꯣ ꯑꯗꯨꯒꯤꯗꯤꯀꯣ ꯃꯩꯁꯤꯅ ꯍꯥꯏꯔꯦ ꯏꯁꯤꯡꯁꯤꯅ ꯍꯥꯏꯔꯦ ꯃꯩꯗ ꯎꯝ ꯅꯪꯗꯨꯁꯨ ꯌꯥꯝꯅ ꯎ ꯀꯩꯅꯣ ꯇꯧꯋꯔꯤꯗꯣ ꯀꯔꯤꯒꯤꯅꯣ ꯅꯁꯥꯕꯨ ꯅꯁꯥꯅ ꯆꯥꯎꯅ ꯗꯨꯌꯥꯝ ꯈꯜꯂꯤꯗꯣ ꯀꯔꯤꯒꯤꯅ ꯍꯥꯏꯕ ꯃꯩꯗꯨꯅ ꯍꯥꯏꯕ ꯏꯁꯤꯡꯗ ꯅꯅꯤ ꯏꯁꯤꯡꯅ ꯃꯥꯏꯔꯦ ꯅꯪꯅ ꯃꯤ ꯆꯥꯎꯅ ꯈꯜꯂꯤꯗꯣ ꯍꯥꯏꯌꯦꯕ ꯃꯣꯏ ꯑꯅꯤꯁ ꯃꯥꯏ ꯑꯗꯨꯝ ꯀꯥꯟꯅꯅ ꯂꯩꯒꯦꯅꯦ
ꯎꯝ
ꯑꯗꯨꯕꯦꯗꯤꯒ
ꯎꯝ
ꯑꯝꯕ ꯈ ꯃꯩꯁꯦ ꯃꯩ ꯀꯗꯧꯔꯤ ꯎ ꯃꯩꯁꯤꯅ
ꯎꯝ ꯎꯝ
ꯎꯝꯁꯅꯦ ꯀ ꯎꯝ
ꯎꯝ ꯅꯪ ꯔꯤꯜꯁ ꯌꯦꯡꯖꯔꯒꯦꯔꯣ
ꯂꯩ ꯂꯩ ꯄꯥꯐꯅ ꯃꯤꯉꯣꯟꯗ ꯍꯥꯏꯕꯤꯅꯦ
ꯑꯣ ꯑꯗꯨ ꯑꯗꯤ ꯌꯥꯎꯕ꯭ꯔꯣ
ꯑ
ꯎꯝ
ꯀꯔꯤꯅꯣꯅꯦꯅꯣꯟꯁꯨ
ꯇꯕ ꯊꯕꯛ ꯌꯥꯝ ꯆꯤꯟꯕ ꯃꯜꯃꯗꯣꯏꯅꯤ
ꯂꯥꯏꯔꯤꯛ ꯄꯥ ꯄꯥꯅ ꯇꯣꯄꯤꯛꯇꯣ ꯏꯁꯇꯣꯔꯤ ꯑꯣꯏꯅ ꯂꯤꯕꯅꯤ ꯅꯉꯣꯟꯗ
ꯎꯝ ꯎꯝ
ꯑꯗꯨꯒꯤꯅꯤ ꯑꯗꯨꯒꯤꯅꯤ ꯅꯪꯉꯣꯟꯗ ꯍ ꯀꯔꯝꯅꯦ
ꯅꯪ ꯔꯨꯝꯗ ꯂꯩꯕ꯭ꯔꯣ
ꯎ ꯑꯕꯒ ꯅꯣꯡꯃꯗꯤ ꯃꯥꯒ ꯂꯌꯦ ꯃꯣꯏꯅꯤ ꯁꯅ
ꯎꯝ
ꯕ ꯃꯤ ꯑꯃꯀ ꯑꯗꯩ ꯃꯤꯁꯤꯅ ꯍꯥꯏꯔ ꯑꯩꯌꯥꯝꯃꯤ ꯅꯪ ꯀꯩ ꯂꯨꯃꯤ ꯏꯁꯤꯡ ꯑꯅꯩꯅ ꯑꯩ ꯑꯗꯨꯗꯒꯤꯗꯤ ꯏꯁꯤꯡꯅ ꯑꯃꯨꯛ ꯍꯥꯏꯔꯦ ꯏꯁꯤꯡꯗ ꯑꯃꯨꯛ ꯍꯪꯉꯦ ꯏꯁꯤꯡ ꯅꯪ ꯃꯩꯒ ꯀꯩ ꯂꯩꯧꯋꯦ ꯈꯅꯩꯅꯥ ꯑꯗꯨꯗꯤ ꯍꯥꯏꯔꯦ ꯃꯥꯅ ꯍꯥꯏꯌꯦ ꯃꯩꯅ ꯍꯥꯏꯔꯦ ꯃꯥ ꯑꯔꯅ ꯍꯥꯏꯕ ꯑꯩꯁꯦ ꯅꯣꯏꯗ ꯌꯥꯝ ꯁꯥꯎ ꯅꯣꯏꯗ ꯌꯥꯝ ꯁ ꯁꯥꯍꯜꯂꯤ ꯈꯣꯠꯍꯜꯂꯤ ꯍꯥꯏꯕ ꯑꯗꯨꯗꯤ ꯏꯁꯤꯡ ꯀꯩꯅꯣꯅ ꯑꯃꯨꯛ ꯍꯥꯏꯔꯦ ꯎꯝ
ꯎꯝ
ꯃꯩ ꯅꯨꯡꯉꯥꯏ ꯏꯁꯤꯡ ꯉꯥꯏꯅꯤ ꯑ ꯑ ꯃꯩꯅ ꯍꯥꯏꯔꯅꯦ ꯁꯦꯀꯦꯟꯗ ꯏꯁꯤꯡꯅ ꯑꯃꯨꯛ ꯍꯥꯏꯔꯛꯑꯦ ꯑ ꯃꯥꯅ ꯑꯩꯉꯣꯟꯗ ꯀꯩ ꯍꯥꯏꯒꯕ ꯑꯩꯁꯦ ꯃꯤꯑꯣꯏꯕ ꯅꯣꯏ ꯅ ꯋꯥꯍꯜ ꯇꯥꯍꯜ ꯍꯥꯏ ꯑꯗꯨꯗ ꯔꯣ ꯑꯗꯨꯗꯤ ꯍꯧꯖꯤꯛꯀꯤ ꯃꯤꯗꯨꯅ ꯍꯥꯏꯔꯦ
ꯎꯝ
ꯎꯝ ꯅꯣꯏ ꯑꯅꯤꯃꯛ ꯂꯥꯟꯅ ꯈꯜꯂꯦ ꯍꯥꯏ
ꯎꯝ
ꯑꯅꯨꯒ ꯑꯗꯨꯗꯩꯗꯤ ꯍꯥꯏ ꯌꯦ ꯅꯣꯏ ꯑꯅꯤꯃꯛ ꯌꯥꯎꯗ꯭ꯔꯗꯤꯀꯣ ꯑꯩꯈꯣꯏꯒꯤ ꯑꯩꯈꯣꯏꯒꯤ ꯁꯪꯁꯥꯔꯁꯦ ꯍꯤꯡꯕ ꯉꯝꯃꯣꯏ ꯍꯕ ꯅ ꯃ ꯍ
ꯎꯝ
ꯑꯗꯨꯒꯤꯗꯃꯛꯇꯀꯣ
ꯎꯝ
ꯀ
ꯑ ꯇꯥꯏꯌꯦ ꯇꯥꯏꯌꯦ
ꯀꯩꯗꯧꯔꯤꯅꯣ ꯀꯩꯗꯧꯔꯤꯅꯣ
ꯇꯥꯏꯌꯦ ꯍꯥꯏꯔꯛꯑꯣ
ꯎꯝ ꯎꯗꯨꯕꯤꯀꯣ ꯃꯤꯗꯅꯍꯥꯏ
ꯎꯝ
ꯎꯝ ꯑꯩꯈꯣꯏꯒꯤ ꯆꯥꯡꯖꯔꯁꯦ
ꯎꯝ
ꯅꯣꯏ ꯑꯅꯤ ꯌꯥꯎꯗꯗꯤ ꯍꯤꯡꯕꯅꯝꯃꯦ ꯅꯣꯏꯅꯤ ꯇꯃꯥꯏ ꯈꯅꯅꯣ ꯃꯩꯅ ꯌꯥꯝ ꯁꯥ ꯃꯩꯅ ꯃꯩꯅ ꯌꯥꯝ ꯐꯪꯕ ꯃꯩꯅ ꯌꯥꯝ ꯐꯪꯕ ꯑꯗꯨꯁꯨ ꯐꯠꯇꯦ ꯌꯥꯝ ꯌꯦꯑꯁꯨ ꯐꯠꯇꯦ ꯑꯩꯈꯣꯏꯒꯤ ꯃꯦꯗꯤꯌꯝ ꯑꯣꯏꯅꯅꯦ
ꯎꯝ
ꯑꯗꯨꯅ ꯐꯩꯌꯦ ꯐꯩꯌꯦ
ꯎꯝ ꯎꯝ
ꯑꯗꯨꯗꯤ ꯏꯁꯤꯡꯅꯁꯨ ꯍꯥꯏꯌꯦ
ꯎꯝ
ꯏꯁꯤꯡꯗꯁꯨ ꯍꯥꯏꯔꯦ ꯅꯣꯏꯕ ꯏꯁꯤꯡꯁꯤꯁꯨ ꯌꯥꯝ ꯌꯥꯝꯃꯗꯤ ꯐꯠꯇꯦ ꯌꯥꯝꯅ ꯂꯤꯛꯈ꯭ꯔꯁꯨ ꯐꯠꯇꯦ ꯑꯈꯣꯏ ꯂꯤꯃꯤꯠ ꯑꯃꯗꯤ ꯂꯩꯔꯤ ꯐꯩꯌꯦ ꯅꯣꯏ ꯑꯅꯤꯃꯛ ꯑꯩꯈꯣꯏꯒꯤ ꯁꯪꯁꯥꯔꯗ ꯃꯊꯧ ꯇꯥꯏ ꯍꯥꯏ
ꯎꯝ
ꯅꯅꯦ ꯑꯗꯨꯃꯥꯏꯅ ꯈꯟꯅꯒꯅꯨ ꯍꯥꯏꯗ ꯑꯗꯨꯒꯤꯗꯤꯀꯣ ꯑꯗꯨ ꯅꯨꯃꯤꯠ ꯑꯗꯨꯒꯀꯣ ꯃꯩꯒ ꯃꯩꯒ ꯏꯁꯤꯡꯒ ꯃꯇꯥꯎ ꯁꯥꯟꯅꯈꯔꯦ
ꯎꯝ
ꯑꯗꯨꯩꯗꯤ ꯃꯩꯗꯨꯅ ꯍꯥꯏꯔꯦ ꯅꯪ ꯌꯥꯎꯗꯁꯨ ꯃꯤꯖꯦ ꯍꯤꯡ ꯉꯝꯃꯣꯏ ꯑꯗꯨꯗꯒꯤꯗꯤ ꯏ ꯍꯤꯡꯉꯁꯨ ꯍꯥꯏꯔꯛꯑꯦ ꯅꯪꯖꯥꯗ ꯁꯨꯝ ꯃꯤꯁꯦ ꯍꯤꯡ ꯑꯃ ꯍꯥꯏꯔꯦ
ꯎꯝ
ꯑꯗꯨꯗ ꯅꯨꯃꯤꯠꯇ ꯑꯩ ꯅ ꯃꯤꯇꯤꯡ ꯀ ꯍꯜꯂꯣ
ꯎꯝ
ꯅ ꯃꯤꯇꯩꯀꯣ
ꯎꯝ
ꯃꯣꯏ ꯃꯅꯤꯁꯤ ꯃꯊꯪ ꯁꯅꯗꯦ ꯑꯗꯨ ꯅꯨꯃꯤꯠꯇꯤ ꯈꯟꯅꯗ꯭ꯔꯦ ꯑꯗꯨꯒ ꯋꯥꯔꯤ ꯂꯣꯏꯔꯦ ꯅꯪ ꯑꯃꯒ ꯈ ꯍꯥ
ꯗꯤ ꯋꯥꯔꯤ ꯂꯤꯕ ꯌꯥꯝ ꯍꯩꯌꯦꯕ
ꯎꯝ ꯍꯩꯕꯅꯦ
ꯀꯔꯤ ꯕꯨꯛꯅꯣ ꯅꯪꯅ ꯄꯔꯤꯗꯣ ꯃꯃꯤꯡ ꯍꯥꯏꯕ ꯌꯥꯕ꯭ꯔꯣ
ꯑꯩꯒꯤꯁꯦ ꯑꯉꯥꯡꯒꯤ ꯂꯥꯏꯔꯤꯛꯅꯤ ꯅꯣꯠꯕꯨꯛꯅꯤ ꯎ ꯄꯨꯅꯠꯇꯦ ꯀꯩꯅꯣ ꯎꯝ
ꯎꯝ ꯀꯔꯤ ꯁꯕꯖꯦꯛꯅꯣ
ꯑꯁꯥꯝꯃꯤꯁ ꯏꯁꯇꯦꯠ ꯂꯦꯡꯒ꯭ꯋꯦꯖ
ꯎꯝ
ꯃꯤ ꯇꯨꯝꯊꯔꯕꯣ꯫
ꯎꯝ ꯇꯨꯝꯅꯔꯦ꯫
ꯎꯝ꯫
ꯑꯩꯈꯣꯏꯁꯦ ꯅꯪꯗꯤ ꯄꯨꯡ ꯀꯌꯥ ꯇꯨꯝꯗꯣꯏꯅꯣ꯫
ꯑꯩ ꯋꯠꯂꯤ꯫
ꯎꯝ꯫ ꯃ ꯃ ꯎ
ꯑꯣ꯫
ꯉꯥꯏꯈꯣ꯫
ꯅꯣꯏ ꯏꯃꯨꯡꯗ ꯑꯅꯥ ꯅꯥꯏꯌꯦꯛ ꯌꯥꯎꯗꯦꯕ꯫
ꯎꯝ ꯌꯥꯎꯗꯦ꯫
ꯍꯤꯗꯥꯛ ꯑꯐꯥꯕ ꯆꯥꯎ ꯐꯖꯅ
ꯎꯝ꯫
ꯉꯁꯤ ꯅꯣꯡ ꯇꯥꯕ꯭ꯔꯣ꯫
ꯇꯗꯦ ꯅꯨꯡꯁꯤꯠ ꯑꯏꯪꯕ ꯁꯤꯠꯂꯦ꯫ ꯂꯤꯔꯤ ꯂꯤꯔꯤ ꯅꯨꯡꯁꯤꯠ ꯁꯤꯠꯂꯤ꯫
ꯎꯝ꯫
ꯎꯝ꯫ ꯅꯈꯣꯏꯒꯤꯗꯤ꯫
ꯍꯥꯥ꯫
ꯑꯗꯨꯗꯨꯒ ꯃꯩꯇꯩꯒꯤꯅꯦ꯫
ꯑꯥ꯫
ꯏꯁꯩ ꯂꯩꯔꯤ ꯀꯥꯏ ꯆꯠ꯫
ꯎꯝ꯫
ꯏꯁꯩ ꯁꯛꯑꯒ ꯇꯍꯥꯜꯂꯛ ꯀꯦ꯫ ꯑ꯫
ꯕꯦꯡꯒꯣꯂꯤ ꯏꯁꯀ꯭ꯔꯤꯞ ꯈꯕꯔꯗꯒ ꯌꯥꯎꯕꯗꯣ꯫ ꯀꯕꯛ ꯀꯕꯛ ꯄꯊꯣꯑꯦ꯫
ꯑꯥ꯫
ꯌꯥꯝ ꯀꯟꯅ ꯊꯣꯛꯄ ꯃꯤꯗꯤ ꯑꯣꯏꯗꯦ ꯈꯔ ꯀꯕ ꯀꯕꯛꯗꯤ ꯊꯣꯛꯑꯦ꯫
ꯑꯥꯍꯥ꯫ ꯅꯣꯏꯗꯤ ꯑꯗꯨꯝꯒ ꯍꯥꯏꯗ꯭ꯔꯣ꯫
ꯇꯨꯝꯅꯤꯡꯉꯁꯨ ꯉꯇꯪ ꯂꯩꯔꯛꯏꯗꯨꯣꯏꯅꯤꯅ꯫ ꯈꯤꯔꯣꯏ꯫
ꯎꯝ꯫ ꯂꯥꯏꯔꯤꯛꯇꯣ꯫
ꯎꯝ꯫
ꯇꯨꯝꯕ ꯌꯗꯦꯕ꯫
ꯎꯝ꯫
ꯈꯪꯉꯕ꯫
ꯑꯥ꯫
ꯑꯣ꯫ ꯑꯅꯕꯦꯕꯤ꯫ ꯀꯩꯇꯧꯔꯤꯅꯣ ꯍꯧꯖꯤꯛ꯫
ꯐꯝꯃꯤꯌꯦ ꯅꯒ ꯋꯥꯔꯤ ꯁꯔꯤꯅꯦ꯫
ꯑꯥ